ꯍꯜꯂꯣ
ꯑꯣ
ꯅꯨꯡꯉꯥꯏꯕꯩꯅꯣ
ꯅꯨꯡꯉꯥꯏꯔꯤꯌꯦ ꯅꯪꯅ ꯀꯣꯜ ꯇꯧꯔꯒ ꯅꯨꯄꯤꯒ ꯊꯨꯡꯅꯈꯤꯕ ꯍꯥꯏꯔꯒ ꯀꯩꯅꯣ ꯅꯍꯥꯟ ꯀꯩꯅꯣꯒꯤꯗꯨꯗ ꯏꯁꯩꯒ ꯁꯛꯃꯤꯟꯅꯕ ꯌꯥꯝ ꯌꯥꯎꯏꯤꯅꯤ
ꯑꯣ ꯄꯨꯔꯥ ꯔꯣꯃꯥꯟꯁ ꯇꯧ ꯂꯩꯔꯦꯕ
ꯑꯁ ꯌꯥꯕ ꯌꯥꯔꯦ
ꯏꯗꯔꯅꯤ
ꯏꯁꯩ ꯏꯁꯩ ꯁꯛꯁꯟꯕ ꯀꯔꯤ ꯏꯁꯩꯅ ꯃꯥꯅ ꯁꯛꯄꯗꯕꯨ ꯑꯩꯕꯨ ꯃꯃꯤ ꯏꯁꯩꯒ ꯀꯩꯁꯨ ꯑꯩ ꯀꯥꯎꯔꯦꯅꯦ
ꯎ
ꯁꯂꯥꯟꯗꯅ ꯁꯛꯄ ꯏꯁꯩꯗꯨꯔꯣ ꯀꯩꯅꯣ ꯅꯠꯇꯦ ꯀꯩꯅꯣꯒꯤꯗꯨꯗ ꯑꯃ
ꯑꯩꯈꯣꯏ ꯄꯥꯕꯨꯡꯒꯤꯅ ꯇꯧꯔꯤꯁꯤꯅ ꯁꯣꯔꯤ ꯁꯟꯖꯝ ꯃꯣꯏꯒꯤ ꯁꯛꯄ ꯃꯣꯏ ꯀꯥꯡꯕꯨ ꯁꯛꯄ ꯏꯁꯩꯗ
ꯆꯣꯏꯔꯕꯤ ꯅꯪꯒꯤ ꯁꯝꯂꯥꯡꯗꯣ ꯀꯥꯏꯅ ꯇꯧꯕ ꯑꯁ ꯑꯗꯨꯏꯁꯦ ꯁꯥꯟꯅꯕꯅꯕꯥꯏ ꯃꯍꯥꯎꯇꯤ
ꯑꯣ ꯃꯣꯏ ꯄꯨꯂꯞ ꯑꯣꯏꯅ ꯁꯛꯄꯗ ꯅꯠꯇ꯭ꯔꯣ
ꯍ ꯍꯣꯏ
ꯑꯗꯨꯗꯤ ꯑꯩꯈꯣꯏ ꯄꯥꯎꯕꯨꯝꯒꯤꯔꯅꯦ ꯑꯣꯏꯔꯝꯝꯕꯗ ꯊꯨꯡꯅꯥꯔꯝꯗꯧ ꯃꯥꯜꯂꯦ ꯑꯩ ꯊꯨꯡꯅꯔꯒꯅ ꯁꯤꯒꯤ ꯑꯦꯞꯁꯤꯒꯤ ꯊ꯭ꯔꯨ ꯑꯗꯨ ꯗꯒꯤꯅꯦꯅ ꯄꯨꯔꯥ ꯗꯦꯇꯤꯡ ꯑꯦꯞꯁꯀꯤ ꯃꯑꯣꯡꯗ ꯑꯗꯨꯨꯃꯥꯏꯅ ꯈꯟꯖꯔꯛꯑꯅꯤ
ꯅ ꯅꯪꯁꯨ ꯇ꯭ꯔꯥ ꯑꯃ ꯇꯧꯁꯤꯜꯍꯧꯔꯗꯅ
ꯌꯥ ꯌꯥ ꯀꯥꯏ ꯍꯧꯖꯤꯛꯛꯇ ꯁꯛ ꯃꯥꯏ ꯈꯪꯅꯔꯒ ꯍꯥꯟꯅ ꯀꯩꯅꯣ ꯇꯧꯔꯒ ꯑꯈꯪꯕ ꯃꯤꯗꯨꯕꯨ ꯀꯣꯏꯗꯣ ꯇꯜꯂ ꯀꯥꯟꯁꯤꯗꯛ ꯈꯪꯅꯗꯕ ꯑꯃ ꯋꯥꯔꯤ ꯁꯥꯟꯅꯔꯒ ꯀꯣꯏꯌꯨ ꯀꯥꯏꯅ
ꯎꯝ ꯑꯗꯨ ꯅꯪ ꯏꯂ ꯍꯥꯏꯕꯠꯇꯦ ꯑꯗꯨꯗꯒꯤ ꯁ ꯇꯔ ꯃꯔꯣꯏ ꯁꯛ ꯈꯪꯅꯗꯕ ꯑꯃ ꯐꯣꯟꯗ ꯊꯨꯡꯅꯕ ꯑꯗꯨ
ꯊꯣꯡꯕ ꯌꯥꯏꯅꯦ ꯑꯗꯨꯕꯨꯗꯤ ꯊꯣꯡꯅꯤꯡꯗꯦꯕꯗꯣ
ꯅꯪꯁꯨ ꯑꯩ ꯄꯨꯟꯕꯗꯩ ꯒ꯭ꯌꯥꯟ ꯇꯥꯔꯝꯃꯦꯅꯦ
ꯍꯣ ꯏꯌꯥꯝꯕ ꯍꯥꯏꯒꯗ꯭ꯔꯥ ꯑꯗꯨꯗꯤ ꯑꯩꯅ ꯑꯣꯏꯅ ꯅꯪꯅ ꯑꯣꯏꯅ ꯇꯧꯁꯤꯜꯂꯛꯑꯦꯕ
ꯅꯠꯇ꯭ꯔꯣ ꯅꯪ ꯍꯥꯟꯅ ꯑꯩ ꯄꯨꯟꯗ꯭ꯔꯤꯀꯥꯟꯗ ꯍꯦꯛꯇ ꯅꯣꯢ ꯉꯥꯎꯕ ꯐꯩꯅ ꯇꯧꯔꯝꯕ ꯑꯩꯒꯤꯒ ꯄꯨꯟꯕꯗꯤ ꯍꯧꯖꯤꯛ ꯅꯪ ꯅꯤꯁꯥ ꯕꯁꯥꯁꯨ ꯆꯥꯈꯤꯗ꯭ꯔꯦ
ꯑꯥ ꯑꯥ ꯑꯥ
ꯑꯦꯁ ꯂꯩꯔꯝꯗ꯭ꯔꯦ ꯑꯗꯣ ꯑꯩꯒ ꯇꯤꯟꯅꯕꯩ ꯅꯠꯇ꯭ꯔꯅꯦ
ꯆꯨꯃꯛꯀ ꯇꯣꯔꯦ
ꯇꯝꯖꯧꯅꯦ ꯇꯝꯕ ꯌꯥꯕ ꯌꯥꯝ ꯂꯩꯕꯅꯤ ꯑꯩꯉꯣꯟꯗꯤ
ꯆꯩꯁꯤꯅ ꯀꯅꯥꯅ ꯆꯥꯗꯣꯔꯤꯕ ꯍꯥꯏꯗꯣ ꯂꯥꯛꯑꯅꯤ ꯑꯗꯩꯗꯤ
ꯌꯥꯔꯣꯏ ꯃꯤ ꯅꯪ ꯀꯩꯅꯣꯁꯤꯡꯗꯨꯒ ꯇꯥꯏꯞꯇ ꯈꯜ ꯂꯩꯕꯗꯨ ꯌꯥꯔꯣꯏꯅꯦ
ꯎꯝ
ꯅꯣꯡꯉꯥꯟꯕꯒ ꯐ ꯍꯧꯔꯛꯀꯅꯤ ꯏꯃꯨꯡ ꯏꯃꯨꯡ ꯀꯤꯀꯥ ꯋꯥꯏꯁꯤꯟ ꯒꯅꯤ ꯐꯃꯨꯡ ꯐꯅ ꯂꯣꯏꯁꯤꯟꯒꯅꯤ ꯑ ꯆꯥꯛ ꯏꯁꯤꯡꯉꯩ ꯍꯣꯠꯅꯗꯅ ꯕ꯭ꯔꯦꯛꯐꯥꯁꯀ ꯃꯩ ꯁꯦꯝꯗꯅ ꯈꯣꯠꯇꯅ
ꯅꯣꯡꯃ ꯂꯥꯛꯑꯒ ꯂꯣꯏꯅ ꯍꯦꯛ ꯇꯥꯛꯑꯒꯦꯔꯥ
ꯅꯪꯅ ꯅꯪꯅ ꯍꯩꯅꯤꯡꯉꯁ ꯇꯥꯛꯀꯦꯅꯦ ꯑꯩ ꯑꯩꯒꯤ ꯑꯩꯒꯤ ꯃꯤꯗꯤ ꯌꯥꯝ ꯐꯔꯤꯕ ꯍꯥꯏꯇꯥꯔꯦ ꯑꯩꯁꯦ
ꯑ ꯁꯨꯝꯃꯦ
ꯑꯩ ꯇꯥꯀꯦ ꯍꯥꯏꯅꯦ ꯑꯩ ꯑꯦꯐꯧ ꯐ ꯒ꯭ꯌꯥꯟ ꯂꯧꯁꯤꯡ ꯂꯧꯖꯒꯦ ꯀꯩ ꯈꯪꯖꯒꯦ ꯍꯩꯖꯒꯦ ꯍꯥꯏꯔꯗꯤ ꯑꯩꯗꯤ ꯑꯦ ꯇꯥꯛꯆꯔꯒꯦꯅꯦ ꯑꯩ ꯊꯣꯑ ꯒꯦꯁꯤꯅꯤ
ꯑꯗꯩ ꯋꯥꯔꯤ ꯁꯥꯟꯅꯔꯝꯕꯗꯒꯤ ꯅꯪ ꯀꯥꯢ ꯂꯩꯒꯦꯅꯔꯝꯕꯗꯣ ꯅꯪ ꯀꯩ ꯂꯩ ꯂꯩꯒꯦ ꯐꯨꯜ ꯍꯥꯀꯦ ꯅ ꯇꯧꯈꯠꯂꯛꯄꯗꯣ ꯑꯗꯩꯗꯤ
ꯂꯥꯏꯔꯤꯛ ꯄꯥꯎꯁꯦ ꯍꯥꯏꯔꯕ
ꯀꯔꯤ
ꯑꯩ ꯄꯥꯎꯖꯦꯔꯕ
ꯍꯣꯏ ꯍꯣꯏ ꯂꯥꯏꯔꯤꯛ ꯄꯥꯎꯖꯦꯕ
ꯎꯝ ꯂꯥꯏꯕ꯭ꯔꯦꯔꯤꯗꯣ ꯉꯁꯥꯏ ꯑꯩ ꯉꯟꯇꯥ ꯆꯥꯁꯤꯜꯂꯨꯔꯦ ꯑꯗꯨꯒ ꯊꯣꯡꯕ ꯉꯝꯗ꯭ꯔꯦ ꯑꯦꯁ ꯏꯕꯣꯉꯣ ꯍꯌꯦꯡ ꯀꯩꯅꯣꯗ ꯁꯨꯇꯤ ꯊꯥꯏꯅ ꯀꯩꯅꯣꯗ ꯑꯣꯏꯅ ꯂꯥꯛꯑꯣ ꯇꯧꯁꯤꯜ
ꯈꯪꯗꯦ ꯑꯩ ꯍꯩꯅꯥꯕꯤꯁ ꯕꯦꯔꯥ ꯇꯥꯥꯜꯂꯛꯑꯕꯅꯤ ꯂꯥꯏꯕ꯭ꯔꯦꯔꯤ ꯁꯪꯕ ꯀꯥꯡꯕꯨꯗꯨꯅ ꯑꯦ ꯏꯕꯨꯡꯉ ꯑꯊꯦꯡꯉꯦꯅꯦ ꯍꯜꯂꯂꯣ ꯍꯌꯦꯡ ꯑꯣꯏꯅ ꯂꯥꯛꯑꯣ ꯄꯥꯔꯣꯅ
ꯍꯜꯂꯣ